ꯍꯜꯂꯣ
ꯇꯥꯏꯌꯦ ꯇꯥꯏꯌꯦ
ꯑꯣ ꯆꯥꯛ ꯆꯥꯔꯦ ꯚꯏ
ꯑꯆꯔ
ꯀꯔꯤ ꯃꯊꯦ ꯅꯣ
ꯑꯩꯣꯏ ꯉꯥ ꯉꯥ ꯈꯔ ꯄꯨꯔꯛꯑꯦ ꯇꯨꯔꯦꯟꯒꯤ ꯉꯥ
ꯑꯁ ꯅꯨꯡꯉꯥꯏꯀꯣ
ꯅꯪꯅꯦ ꯅꯪ ꯂꯧꯥꯎ ꯂꯣꯏꯔꯕꯣ
ꯑꯩꯗꯤ ꯌꯥꯎꯅꯤꯡꯉꯤꯀꯣ ꯅꯣꯏꯗꯣ ꯌꯦꯟꯁꯥꯡꯗꯣ
ꯅꯪ ꯆꯥꯔꯣꯏꯗ ꯃꯣꯔꯣꯛ ꯁꯥꯕꯒꯤ ꯑꯥ
ꯑꯣ ꯑꯣ ꯀꯦꯖꯤꯗ ꯀꯌꯥ ꯄꯤꯕ꯭ꯔꯥ
ꯀꯦꯖꯤꯒꯤ ꯅꯠꯇꯦ ꯑꯩ ꯅꯨꯄꯥꯅ ꯇꯨꯔꯦꯟꯗ ꯂꯧꯕ ꯆꯠꯄ
ꯑꯣ ꯑꯣ ꯑꯣ
ꯅꯪꯅꯤꯗ ꯌꯥꯝꯗꯕꯩꯅꯤ ꯑꯩꯅ ꯑꯂꯨ ꯑꯃ ꯑꯅꯤ ꯍꯥꯞꯄꯒ ꯃꯤꯛꯁ ꯇꯧꯔꯒ
ꯑꯁ ꯍꯥꯎꯒꯅꯤ ꯍꯥꯎꯒꯅꯤ
ꯑꯗꯨꯕꯨ ꯅꯪꯗꯤ ꯑꯩꯈꯣꯏ ꯏꯟꯖꯥꯡ ꯆꯥꯕ ꯌꯥꯔꯣꯏꯗ ꯃꯣꯔꯣꯛ ꯁꯥꯇꯛ ꯇꯧꯕꯅꯤꯅꯀꯣ
ꯎ
ꯅꯪꯗꯤ ꯆꯝꯐꯨꯠꯀ ꯑꯗꯨꯝ ꯆꯥꯏꯗꯅ
ꯎꯝ
ꯂ ꯂꯣꯏꯔꯕꯣ
ꯂꯣꯏꯔ ꯍ
ꯑꯁ ꯑꯗꯨꯗꯤ ꯅꯨꯡꯉꯥꯏꯅꯦ ꯇꯨꯝꯃꯣ ꯍꯌꯦ ꯁꯤꯗꯤ
ꯍꯣꯏ ꯑꯩꯅ ꯍꯌꯦꯡꯁꯨ ꯂꯧꯗꯤ ꯂꯣꯏꯌꯦ ꯍꯌꯦꯡ ꯖꯣꯕ ꯀꯥꯔꯗ ꯑꯃꯨꯛ ꯂꯩꯌꯦ
ꯎꯝ ꯑ ꯎꯣꯥ ꯎꯝ ꯆꯠꯄꯗ ꯑꯩꯉꯣꯟꯗ ꯂꯤꯞ ꯏꯁꯇꯤꯛ ꯂꯩꯌꯦ ꯅꯪ ꯄꯥꯝꯕ ꯂꯩꯔꯗꯤ ꯌꯦꯡꯕ ꯂꯥꯛ ꯍꯥꯎꯅ ꯄꯅ
ꯍꯥꯟꯗꯥꯛꯁꯦ ꯄꯁꯥꯁꯦ ꯄ꯭ꯔꯣꯕ꯭ꯂꯦꯝ ꯂꯩꯔꯤꯅꯦ
ꯗ ꯗ ꯄꯨꯔꯛꯑꯣ ꯄꯨꯔꯛꯑꯣ ꯍꯥꯏꯌꯦ ꯑꯩ ꯄꯤꯁ ꯇꯔꯥꯒꯨꯝꯕ ꯂꯩꯑꯕ ꯑꯩ ꯎꯝ ꯌꯨꯝ ꯈꯨꯗꯤꯡ ꯆꯠꯄꯗꯨꯗꯤ ꯀꯜꯂꯦ ꯋꯥꯔꯤꯁꯨ
ꯎꯝ ꯅꯁꯦ ꯍ ꯑꯦ ꯍꯟꯗ꯭ꯔꯦꯠ ꯍꯟꯗ꯭ꯔꯦꯠꯀꯤꯗꯨꯔꯥ ꯆꯥꯝꯃꯒꯤꯗꯨꯔ
ꯑꯣ ꯆꯥꯃꯒꯤꯗꯨꯅꯦ ꯑꯗꯨꯕꯨ ꯃꯤꯅꯤ ꯃꯦꯗ ꯑꯣꯏꯕꯒꯤꯔ ꯃꯣꯏꯅ ꯋꯥꯟ ꯐꯣꯔꯇꯤ ꯅꯥꯏꯟ ꯊꯔꯌꯦꯗ
ꯑ
ꯆꯥꯃ ꯀꯨꯟꯒꯤ ꯂꯩꯑ ꯕꯤꯁꯂꯤꯟꯒꯤ ꯇꯥꯏꯞꯇ ꯇꯧꯕꯗꯣ ꯑꯃꯃ
ꯎꯝ ꯎꯝ
ꯑꯁ ꯑꯩꯁꯦ ꯌꯥꯗ꯭ꯔꯦ ꯍꯟꯗꯛ ꯊꯥꯒꯤ ꯑꯩ ꯀꯦꯟꯂꯣꯛ ꯅꯉꯣꯟꯗ ꯊꯥꯔꯛꯇꯦꯀꯣ
ꯎꯝ ꯊꯥ ꯂꯥꯛꯇ ꯍ ꯍꯟꯗꯛꯁꯦ ꯑꯁ ꯄꯩꯁꯥ ꯌꯥꯝ ꯋꯥꯏꯅꯦ ꯑꯩꯈꯣꯏꯁꯨ ꯉꯁꯤ ꯁꯤ ꯂꯧꯅꯤꯡꯉꯦ ꯂꯧ ꯃꯤ ꯇꯔꯨꯛ ꯆꯕꯒꯤꯗꯣ ꯄꯩꯁꯥ ꯑꯃꯨ ꯑꯁ
ꯍꯟꯗꯛꯁꯦ ꯈꯔ ꯋꯥꯔꯤꯔꯤꯅꯦ ꯈꯪꯗꯔꯤꯦ
ꯁ ꯏꯀꯣ ꯅꯪ ꯈꯛ ꯅꯠꯇꯦ ꯑꯩꯁꯨ ꯋꯥꯏ ꯍꯟꯗꯛ ꯑꯁ ꯍꯉꯒꯗꯦ ꯄꯔ ꯂꯩ ꯂꯩꯕ ꯆꯥꯛ ꯂꯩꯕ ꯑꯃꯨꯛꯀ ꯋꯥꯀꯔ ꯂꯩꯁꯤꯔꯥ ꯍꯥꯏꯅ ꯑꯩ ꯂꯒ ꯄꯩ ꯁꯥꯁꯨꯄꯥ ꯑꯅꯤ ꯑꯍꯨꯝꯅꯦ ꯑꯗꯣ ꯊꯥ ꯑꯃ ꯑꯅꯤꯈꯛꯇ ꯌꯨꯁ ꯇꯧꯔꯣ
ꯅꯣꯏꯗꯤ ꯄꯩꯁꯥ ꯇꯥꯟꯕ ꯌꯥꯝ ꯍꯩꯕ ꯃꯥꯜꯂꯤꯦꯗ ꯑꯗꯨꯝ ꯅꯨꯡꯉꯥꯏꯅꯁꯨ ꯂꯩꯌꯦ ꯅꯨꯡꯉꯥꯏꯅꯁꯨ ꯄꯥꯜꯂꯤꯗ ꯅꯣꯏꯗꯤ ꯑꯣꯏꯗꯤ ꯇꯤꯒꯤꯗꯤ ꯁꯨꯕꯀꯣ ꯑꯩꯈꯣꯏꯁꯦ ꯑꯩꯈꯣꯏ ꯏꯃꯨꯡꯁꯦ ꯑꯩꯕꯨꯗꯤ ꯁꯨꯗꯦ ꯑꯃꯔꯣꯝꯗ ꯍꯥꯏꯔꯗꯤ ꯑꯩꯈꯣꯏ ꯏꯃꯨꯡꯁꯦ ꯏꯅꯦꯝꯕꯣꯛꯅꯦ ꯏꯄꯨꯕꯣꯛꯅꯦ ꯑꯩꯈꯣꯏ ꯐꯦꯃꯤꯂꯤ ꯎꯝ ꯀꯩꯅꯣ ꯍꯣꯏ ꯏꯃꯨꯡ ꯆꯠ ꯑꯗꯨ ꯅꯤꯇꯤ꯭ꯔꯤꯁ ꯊꯣꯛꯑꯦꯕꯀꯣ ꯅꯣꯏ ꯅꯣꯏꯁꯨ ꯈꯪꯔꯝꯒꯅꯤꯀꯣ ꯎꯝ
ꯑꯩꯗꯤꯀꯣ ꯑꯩꯅ ꯚ ꯑꯩꯅ ꯑꯩꯅ ꯇꯟꯕꯗꯤ ꯅꯠꯇꯕꯀꯣ ꯊꯕꯛ ꯇꯧꯅꯤꯡꯗꯕꯒꯤꯗꯤ ꯅꯠꯇꯕ ꯃꯤ ꯍꯥꯏꯕꯁꯦ ꯍꯤꯡꯕꯁꯦ ꯑꯅꯤꯔꯛ ꯍꯤꯡꯗꯦꯀꯣ ꯑꯗꯨ ꯍꯤꯡꯕꯗ ꯈꯥꯔ ꯅꯨꯡꯉꯥꯏꯅ ꯈꯔ ꯅꯨꯡꯉꯥꯏꯊꯣꯛꯅꯨꯀꯣ ꯑꯁ ꯁꯨꯕꯗꯤ ꯁꯨꯁꯦ ꯑꯗꯨ ꯑꯣꯏꯔꯁꯨ ꯍꯛꯆꯥꯡꯒꯤꯗꯃꯛꯇꯁꯨ ꯈꯜꯂꯒꯀꯣ
ꯎꯝ
ꯅꯨꯡꯉꯥꯢꯊꯣꯛꯄꯁꯨ ꯇꯝꯒꯗꯕꯅꯦꯕ ꯍꯣꯢ ꯏꯃꯨꯡꯕꯨꯗꯤ ꯑꯩꯗꯤ ꯇꯜꯂꯦ ꯍꯩꯅꯗꯦꯕ
ꯁꯨꯃꯜꯂꯦ ꯁꯦꯡꯕ ꯃꯤꯅ ꯍꯥꯏꯔ ꯂꯩꯕꯅꯤ
ꯑꯩꯈꯣꯏꯅ ꯑꯃꯨꯛ ꯍꯥꯏꯔꯗꯤ ꯢꯁ ꯃꯥ ꯇꯧꯅꯤꯡꯗꯕꯒꯤꯅꯤ ꯃꯥ ꯇꯟꯕꯒꯤꯅꯤ ꯑꯃꯨꯛ ꯃꯣꯏꯅ ꯈꯟꯒꯅꯤꯀꯣ
ꯎꯝ ꯑꯩꯈꯣꯏꯗꯤ ꯑꯩꯈꯣꯏ ꯏꯃꯨꯡꯗꯤꯀꯣ
ꯎꯝ
ꯑꯗꯨꯝ ꯂꯣꯏꯅꯃꯛ ꯑꯟꯗꯔꯁꯇꯦꯟꯗꯤꯡ ꯂꯩꯌꯦ ꯅꯣꯏꯒꯤ ꯐꯦꯃꯤꯂꯤꯁꯤꯅ ꯈꯔ ꯑꯍꯟ ꯑꯣꯏꯕꯒꯤ ꯃꯦꯟꯇꯦꯜꯂꯤꯇꯤꯗꯣ ꯂꯩꯌꯦꯕꯀꯣ
ꯑꯩꯈꯣꯏꯗꯤ ꯑꯩꯒꯤ ꯏꯅꯦꯝꯕꯣꯛꯁꯨ ꯑꯗꯨꯝ ꯏꯆꯝ ꯆꯝꯃꯦ ꯑꯉꯥꯡꯒꯤ ꯋꯥꯈꯜ ꯌꯥꯝ ꯄꯨꯑꯦꯕꯀꯣ
ꯍꯣꯏ ꯍꯣꯏ
ꯃꯇꯝ ꯃꯇꯝꯒꯤ ꯆꯠꯅꯕꯤꯁꯨ ꯌꯥꯝ ꯈꯪꯉꯦꯕ ꯑꯩ
ꯎꯝ ꯆꯨꯝꯃꯦ ꯆꯨꯝꯃꯦ ꯑꯗꯨꯅ ꯐꯕꯅꯦ ꯑꯗꯨꯅ ꯂꯩꯃꯤꯟꯅꯕꯁꯨ ꯑꯃ ꯑꯃꯒꯤ ꯋꯥꯈꯜꯁꯨ ꯈꯪꯕꯅꯦꯕ ꯑꯩꯈꯣꯏꯗꯤ ꯑꯗꯨ ꯂꯩꯇ꯭ꯔꯦ ꯀꯗꯥꯏꯗ ꯂꯧ ꯇꯧꯁꯤꯔ ꯀꯗꯥꯏꯗ ꯑꯦꯟꯁꯥꯡ ꯅꯥꯄꯤ ꯊꯥꯁꯤꯔ ꯀꯔꯝꯕ ꯃꯐꯝꯗ ꯂꯧ ꯁꯨꯁꯤꯔꯥ ꯑꯗꯨꯒꯤ ꯃꯣꯇꯤꯞ ꯈꯛꯇꯅꯦꯕ ꯃꯣꯏꯅ ꯂꯩꯕꯁꯦ
ꯑꯁꯦꯡꯕ ꯑꯁ ꯅꯣꯏ ꯏꯅꯦꯝꯕꯣꯛꯈꯣꯏ ꯔꯦꯁ ꯇꯧꯕ ꯌꯥꯔꯕꯅꯤꯍꯦ ꯃꯌꯨꯝꯁꯨ ꯁꯥꯕ ꯂꯣꯏꯔꯦ ꯐꯧꯁꯨ ꯆꯥꯅꯤꯡꯉꯥꯏ ꯄꯤꯛ ꯊꯥꯟꯅ ꯊꯝꯃꯦ
ꯈꯪꯗꯦꯅꯦ ꯃꯣꯏꯁꯨ ꯑꯗꯨꯛ ꯅꯨꯡꯇꯤꯒꯤ ꯁꯨꯔꯁꯨ ꯏꯅꯥꯛꯁꯨ ꯐꯖꯅꯁꯨ ꯈꯨꯟꯗꯕꯅꯦꯕꯀꯣ ꯅꯠꯇ꯭ꯔꯕ ꯁꯨꯃꯜꯂꯁꯨ ꯐꯠꯇꯦ ꯆꯥꯅꯤꯡꯉꯥꯏ ꯊꯛꯅꯤꯡꯉꯥꯏ ꯂꯩꯔꯦ ꯑꯗꯨꯒ ꯑꯗꯨꯝ ꯏꯁꯥꯁꯦ ꯈꯔ ꯅꯨꯡꯉꯥꯏꯊꯣꯛꯂꯒ ꯂꯩꯒꯗꯧꯕꯅꯦꯕ ꯃꯣꯏꯗꯤ ꯑꯁ
ꯅꯣꯏ ꯏꯅꯦꯝꯕꯣꯛꯇꯤ ꯈꯪꯗꯦ ꯑꯗꯣ ꯑꯃꯗꯣ ꯅꯣꯏ ꯑꯃꯗꯣ ꯏꯀꯨꯕꯣꯛ ꯈꯔ ꯑꯪꯀꯜꯗꯣ
ꯎꯝ
ꯑꯁ ꯑꯗꯨꯕꯨꯗꯤ ꯅꯨꯡꯁꯤ ꯏꯀꯪ ꯀꯪꯈ꯭ꯔꯦꯕ ꯃꯥꯗꯤ
ꯑꯗꯣ ꯅꯣꯏꯅꯁꯨ ꯍꯥꯏꯕꯤꯌꯨ ꯑꯩꯈꯣꯏꯅ ꯍꯥꯏꯔꯗꯤ ꯏꯁ ꯃꯥ ꯇꯟꯟꯕꯒꯤ ꯃꯥ ꯁꯨꯨꯅꯤꯡꯗꯕꯒꯤ ꯆꯥꯡꯗ ꯑꯩꯈꯣꯏꯕꯨ ꯍꯥꯏꯕꯅꯤ ꯃꯤ ꯍꯥꯏꯕꯁꯤꯀꯣ ꯃꯥ ꯂꯥꯟꯅ
ꯂꯥꯟꯅ ꯂꯧꯑꯦ ꯍꯣꯏ ꯍꯣꯏ ꯅꯪꯒꯤ ꯅꯨꯄꯥꯒꯤ ꯀꯔꯤꯅꯣ ꯃꯄꯥꯗꯨꯗꯤ ꯈꯔ ꯂꯦꯝꯕ ꯍꯩꯌꯦꯀꯣ
ꯎꯝ
ꯑꯃꯗꯨꯗꯤ ꯂꯣꯏꯔꯦ ꯅꯣꯏꯒꯤ ꯁꯟꯒꯨꯝꯅ ꯁꯟ ꯂꯧ ꯈꯣꯏꯕꯒꯨꯝꯅ ꯂ ꯅꯪꯅ ꯈꯔ ꯈꯔ ꯉꯥꯡꯕꯤꯌꯣ ꯈꯔ ꯈꯔ ꯄꯣꯊꯥꯎ ꯍꯥꯏꯅ
ꯑꯩꯈꯣꯏꯅ ꯉꯥꯡꯔꯗꯤ ꯑꯩꯈꯣꯏꯒꯤ ꯑꯩꯈꯣꯏꯒꯤ ꯋꯥꯗꯣ ꯎ ꯉꯥꯡꯉꯁꯨ ꯑ ꯃꯥ ꯄꯨꯛꯅꯤꯡ ꯐꯠꯇꯕꯒꯤ ꯉꯥꯡꯕꯅꯤ ꯍꯥꯏꯅꯀꯣ ꯈꯉꯤꯅ ꯣꯕꯔꯅꯗꯣ ꯈꯉꯤꯅ ꯑꯗꯨꯅ ꯑꯗꯨꯝ ꯈꯪ ꯌꯥꯔꯦ
ꯅꯪꯒꯤ ꯅꯨꯄꯥꯒꯤ ꯎ ꯅꯪꯒꯤ ꯅꯨꯄꯥꯗꯪ ꯉꯥꯡꯍꯜꯂꯣ ꯁꯨꯃꯟꯈ꯭ꯔꯦꯕ ꯌꯦꯡꯕ ꯉꯝꯗꯦ ꯁꯦꯡꯕ ꯁꯟ ꯁꯦꯟꯅꯒꯅꯤ ꯂꯧ ꯁꯦꯟꯅꯒꯅꯤ
ꯑꯩꯅꯀꯣ ꯍꯥꯏꯕꯅꯤ ꯃꯥꯒꯤ ꯈꯣꯡꯁꯤ ꯀꯩꯅꯣ ꯇꯧꯕ ꯃꯥꯜꯂꯦ ꯅꯥꯕ ꯃꯥꯜꯂꯦ ꯃꯥꯁꯦ ꯉꯔꯥꯡꯒ ꯉꯁꯤꯁꯦ ꯂꯧ ꯆꯠꯇꯦꯕ ꯣ ꯑꯩꯁꯦ ꯃꯄꯥꯇꯣꯟꯗꯣ ꯑꯗꯨ ꯑꯩꯅ ꯍꯥꯏꯕꯅꯤ ꯑꯩꯅ ꯑꯄꯥꯎ ꯑꯩꯅ ꯏꯄꯨ ꯏꯄꯨꯕꯣ ꯑꯩꯅ ꯍꯥꯏꯕꯀꯣ ꯎꯝ ꯑꯩꯅ ꯑꯦ ꯅꯪꯒꯤ ꯈꯣꯡ ꯅꯥꯔꯤꯕꯁꯦ ꯅꯪ ꯊꯕꯛ ꯁꯨꯝꯍꯟꯕ ꯑꯗꯨꯒꯤ ꯅꯥꯕꯅꯤ ꯑꯩꯅ ꯍꯥꯏꯕꯀꯣ ꯅꯕꯣꯊꯥꯕ ꯄꯣꯊꯥꯔꯣ ꯍꯥꯏꯅ ꯇꯧꯕꯅꯤꯀꯣ ꯁꯤꯁꯦ ꯁꯤ ꯅꯥꯕꯁꯦ ꯑꯃꯔꯣꯝꯗ ꯅꯪꯒꯤꯗꯤ ꯐꯩꯌꯦ ꯑꯩꯅ ꯍꯥꯏꯕꯅꯤꯅꯦ
ꯋꯥꯈꯟꯗ ꯐꯠꯇꯕ ꯅꯠꯇꯕꯀꯣ ꯆꯠꯃꯟꯕꯒꯤ ꯄꯣꯊꯥꯍꯟꯅꯤꯡꯉꯥꯏ ꯇꯧꯕꯅꯦꯕꯣ
ꯅꯪ ꯅꯨꯄꯥꯗ ꯉꯥꯡꯍꯜꯂꯣ ꯈꯔ ꯈꯔ ꯄꯣꯊꯥꯎ ꯁꯨꯕꯁꯦ ꯍꯦꯟꯃꯟꯁꯦ ꯈꯔ ꯅꯨꯡꯉꯥꯏꯊꯣꯛꯑꯣꯦꯝꯅ ꯅꯣꯡ ꯐꯗꯣ ꯂꯩꯌꯣ ꯍꯥꯏꯌꯣ
ꯑꯌꯨꯛꯁꯨ ꯌꯥꯝ ꯍꯥꯏꯔꯕꯅꯤꯅꯦ ꯑꯩꯒꯤ ꯅꯨꯄꯥꯗꯁꯨ ꯃꯥꯁꯨ ꯍꯥꯏꯌꯦ ꯑꯗꯨꯕꯨ ꯃꯣꯏꯁꯤ ꯏꯟꯗꯤꯅꯤ ꯇꯥꯔꯁꯨꯀꯣ ꯇꯥꯗꯕꯒꯨꯝ
ꯑꯁ ꯃꯥꯒꯤ ꯏꯀꯪ ꯀꯉꯒ ꯂꯣꯏꯗꯤ
ꯎꯝ
ꯅꯍꯥꯟ ꯑꯩ ꯅꯨꯡꯕꯨ ꯅꯨꯡꯁꯤꯌꯦ ꯑꯗꯣ ꯑꯇꯥꯡꯕꯗꯤ ꯂꯩꯕꯤꯕ ꯉꯝꯗꯦ ꯑꯗꯣ ꯐꯨꯔꯤꯠ ꯑꯅꯤꯈꯛ ꯄꯨ ꯄꯔ ꯊꯝꯗꯔꯅꯤ
ꯑꯣ ꯑꯣ ꯑꯣ ꯍꯣꯏ ꯇꯥꯏ ꯑ ꯐꯤꯔꯣ ꯂꯧꯕꯤꯌꯦ ꯍꯥꯏꯕꯗꯤ ꯇꯥꯏ ꯍꯣꯏ
ꯅꯠꯇꯦ ꯎꯝ ꯃꯥꯁꯨ ꯁꯨꯃꯜꯂꯦꯕ ꯊꯕꯛ ꯇꯣ ꯐꯥꯛ ꯄꯊ ꯍꯥꯋꯥ ꯍꯥꯏꯣ
ꯎꯝ
ꯅꯪ ꯅꯨ ꯎꯄꯥꯗꯉ ꯍꯜꯂꯣ ꯎꯝ ꯑꯦ ꯑ ꯅꯪꯒꯤ ꯎꯝ ꯏ ꯈꯨꯨꯕꯣꯛ ꯍꯥꯏꯕ ꯇꯥꯔꯦꯅꯦ ꯑꯗꯨꯒꯤ ꯑꯗꯨꯝ ꯐꯝꯔ ꯂꯩꯌꯦꯅ ꯃꯃꯤꯠꯁꯨ ꯌꯥꯗꯕꯒꯤꯅꯦꯕꯀꯣ
ꯍꯟꯗꯛꯇꯤ ꯌꯥꯈ꯭ꯔꯦꯗ
ꯑꯗꯨꯁꯨ ꯃꯥꯗꯤ ꯅꯪꯒꯤ ꯃꯄꯥꯇꯣꯟꯒꯨꯝꯅꯗꯤ ꯁꯨꯕꯗꯨ ꯇꯥꯟꯒ꯭ꯔ ꯃꯥꯂꯦꯀꯣ ꯑꯁ ꯅꯣꯏꯒꯤ ꯁꯟ ꯅꯣꯏꯒꯤ ꯅꯣꯏꯒꯤ ꯁꯟꯒꯨꯝꯅ ꯁꯤꯖꯤꯟꯅꯈ꯭ꯔꯦꯗ
ꯍꯣꯏꯅꯦ ꯌꯦꯡꯕ ꯉꯝꯗ꯭ꯔꯦꯕ ꯑꯩꯈꯣꯏꯗꯤ ꯍꯧꯖꯤꯛꯇꯤ ꯇꯣꯉꯥꯟꯅ ꯆꯥꯕꯅꯤꯅꯀꯣ ꯑꯩꯈꯣꯏ ꯇꯥꯡꯗ ꯁ ꯂꯥꯎꯔꯔꯣꯏ
ꯎꯝ
ꯂꯧꯔꯔꯣꯏꯕ ꯑꯩꯈꯣꯏꯒꯤ ꯋꯥꯗꯣ ꯑꯩꯈꯣꯏꯒꯤ ꯑꯩꯈꯣꯏꯅ ꯐꯅꯤꯡꯉꯥꯏ ꯌꯥꯝ ꯍꯥꯏꯔꯁꯨ ꯑꯩꯈꯣꯏꯒꯤ ꯋꯥꯗꯣ ꯋꯥꯅꯤ ꯍꯥꯏꯅ ꯂꯧꯕꯤꯔꯔꯣꯏ
ꯑꯁꯔꯦ ꯅꯣꯏꯁꯃꯤ ꯃꯣꯏꯁꯨꯃꯤ
ꯍꯣꯏ ꯅꯪꯒ ꯑꯩꯒ ꯋꯥꯈꯟꯗꯤ ꯆꯞ ꯃꯥꯟꯅꯩꯑꯕ ꯑꯗꯨꯝ ꯑꯥ ꯌꯥꯏꯕ ꯃꯣꯏꯒꯤ ꯋꯥꯈꯜ ꯄꯨꯛꯅꯤꯡꯗꯦ ꯁꯨꯃꯥꯏꯅ ꯇꯧꯗꯦ ꯑꯗꯨꯒꯤꯅꯤ
ꯑꯁ ꯊꯕꯛ ꯊꯕꯛ ꯁꯨꯃꯜꯂꯁꯨ ꯑꯍꯦꯟꯕ ꯊꯣꯛꯇꯦꯗ ꯂꯧ ꯁꯨꯁꯦ ꯆꯥꯅꯤꯉꯥꯏ ꯈꯛꯇ ꯊꯣꯛꯑꯦ ꯍꯥꯏꯕ ꯋꯥꯅꯤꯗ
ꯄꯁꯥ ꯊꯣꯛꯇꯦꯕ
ꯎꯝ ꯃꯣꯏꯅ ꯁꯨꯔꯒ ꯅꯨꯡꯊꯤꯤꯟꯗ ꯆꯥꯛ ꯃꯌꯣꯗꯣ ꯆꯥꯎꯅ ꯄꯨꯔꯅꯤ ꯇꯣꯃꯣ
ꯅꯪ ꯍꯧꯖꯤꯛ ꯍꯥꯏꯕꯒꯨꯝ ꯑꯩꯒꯤ ꯀꯩꯅꯣ ꯅꯦꯝꯕꯣ ꯑꯃ ꯑꯁꯨꯝ ꯑꯩꯈꯣꯏ ꯂꯩꯀꯥꯏꯗꯤ ꯅꯠꯇ꯭ꯔꯦ ꯑꯗꯨꯝ ꯕꯖꯥꯔꯗ ꯂꯩꯕꯀꯣ
ꯑꯥ
ꯃꯥꯅ ꯍꯥꯏꯥꯏ ꯑꯁ ꯈ ꯑꯄꯥ ꯌꯥꯝ ꯁꯨꯔꯒ ꯌꯥꯝ ꯆꯥꯁꯤꯜꯂꯦ ꯅꯥꯗꯤ ꯈꯨꯜꯂꯛꯇꯦ ꯑꯗꯨ ꯁꯨꯔꯨꯄꯗꯤ ꯈꯖꯤꯛꯇꯪ ꯆꯥꯔꯒ ꯍꯛꯆꯥꯡꯁꯦ ꯈꯔ ꯅꯨꯡꯉꯥꯏꯊꯣꯛꯑ ꯈꯣꯠꯂꯒ ꯂꯩꯕꯅ ꯐꯩ ꯍꯥꯏ ꯑꯩꯅ ꯑꯁ ꯌꯥꯝ ꯆꯨꯝꯃꯤ ꯅꯪꯅ ꯍꯥꯏꯕꯁꯦ ꯑꯩꯅ ꯍꯥꯏꯕꯀꯣ
ꯑꯁꯦꯡꯕꯅꯤ ꯃꯣꯏꯅ ꯃꯣꯏꯅ ꯆꯥꯛ ꯌꯣꯝ꯭ꯔꯀꯣ ꯄꯨꯕꯗꯣ ꯌꯥꯝꯃꯦꯕ ꯑꯩꯈꯣꯏ ꯌꯨꯝꯗ ꯂꯩꯔꯒ ꯈꯔ ꯆꯥꯔꯒ ꯅꯨꯡꯉꯥꯏꯅ ꯍꯛꯆꯥꯡꯁꯦ ꯏꯪꯔꯒ ꯂꯩꯕꯅꯗꯤ ꯐꯩꯌꯦꯕꯀꯣ ꯑꯁꯦꯡꯕꯀꯣ ꯅꯣꯏꯁꯦ ꯁꯨꯗꯤ ꯁꯨꯃꯜꯂꯦ ꯑꯗꯨꯒ ꯏꯂꯦ ꯑꯃ ꯂꯩꯕꯗꯨꯁꯨ ꯁꯔꯤꯀꯪꯀꯈ꯭ꯔꯦ
ꯌꯨꯝꯗ ꯂꯩꯔꯨꯁꯨꯀꯣ
ꯎꯝ
ꯌ ꯌꯨꯝꯗ ꯂꯩꯔꯁꯨ ꯃꯥꯗꯣ ꯄꯣꯊꯥꯗꯦ ꯂꯧ ꯑꯗꯨꯝ ꯅꯤꯗꯤꯤꯒꯤ ꯆꯠꯂꯦ ꯆꯠꯂꯒ ꯅꯨꯃꯤꯠ ꯑꯃ ꯑꯗꯨꯝ ꯌꯨꯝꯗ ꯂꯩꯔꯁꯨ ꯌꯨꯝꯒꯤ ꯊꯕꯛ ꯁꯤꯡ ꯆꯟꯕꯒꯨꯝ ꯋꯥꯏ ꯇꯩꯕ ꯏꯁꯤꯡ ꯁꯣꯛꯄ ꯑꯣꯛꯁꯥ ꯊꯣꯡꯕ ꯑꯗꯨꯝ ꯂꯣꯏ ꯂꯣꯏꯅ ꯃꯥꯅ ꯇꯧꯋꯦ ꯌꯨꯝ ꯂꯩꯕ ꯃꯤꯁꯤꯡꯅ ꯂꯩꯒꯟꯕ ꯃꯤꯁꯤꯡꯅ ꯇꯧꯒꯗꯧꯕꯅꯦ ꯑ꯭ꯔꯥ
ꯎꯝ
ꯑꯗꯣ ꯅꯣꯡꯃ ꯐꯗꯣ ꯃꯥꯅ ꯌꯨꯝ ꯂꯩꯕ ꯃꯇꯝꯗ ꯑꯗꯨꯝ ꯂꯣꯏꯅ ꯇꯧꯋꯦ
ꯑꯁ ꯃꯥꯁꯨ ꯋꯥꯔꯝꯃꯤ ꯃꯔꯣꯟꯁꯤ ꯊꯣꯛꯄ ꯉꯝꯗꯕꯒꯤꯅꯤ
ꯑꯥ ꯋꯥꯃꯟꯕꯒꯤ ꯃꯥꯁꯦ ꯃꯥꯒꯤ ꯄꯨꯛꯅꯤꯡꯒꯤ ꯋꯥꯔꯤꯗꯣ ꯃꯔꯛ ꯃꯔꯛꯇ ꯑꯩꯉꯣꯟꯗ ꯂꯤꯕꯅꯦꯕ
ꯑꯁ ꯅꯨꯡꯉꯥꯏꯇꯦ
ꯅꯅꯨꯡꯉꯥꯏꯗꯤ ꯃꯥꯁ ꯀꯞꯄꯅꯤꯅꯤ
ꯐꯔꯔꯤꯒꯦ
ꯑꯁ ꯁꯨꯝꯃꯨ ꯋꯥꯒꯦ ꯁꯨꯝ ꯋꯥꯏꯑꯦ ꯑꯗꯨꯃꯥꯏꯅ ꯇꯧꯋꯦ ꯍꯥꯏꯕꯗꯨ ꯌꯥꯝ ꯗꯤꯌꯦꯕ
ꯃꯥ ꯀꯅꯥꯕꯨ ꯀꯕ꯭ꯔꯣꯅꯦ ꯋꯥꯔꯗꯤ ꯄꯣ ꯄꯣꯊꯥꯒꯗꯕꯅꯤꯅꯦ
ꯅꯣꯏꯁꯨ ꯍꯥꯏꯕꯤꯌꯣ ꯅꯣꯏꯅ ꯍꯦꯟꯅ ꯈꯪꯂꯤ ꯈꯪꯂꯤꯕꯗꯨꯅꯤ ꯅꯣꯏ ꯅꯣꯏꯅ ꯑꯩꯗꯤ ꯀꯁꯤꯛ ꯈꯨꯗ ꯂꯩꯕꯁꯨ ꯀꯨꯏꯗ꯭ꯔꯤ ꯀꯣ